ꯑꯦꯜ ꯇꯥꯏ ꯇꯥꯏ ꯈꯝ ꯆꯣꯏꯂꯦꯑꯣ ꯀꯩ ꯇꯧꯕ꯭ꯔꯣ
ꯎꯝ ꯑꯩꯗꯤ ꯁꯨꯝ ꯐꯝꯃꯤꯌꯦ ꯅꯪꯗꯤ
ꯑꯩꯁꯨ ꯑꯗꯨꯝ ꯐꯝꯃꯒ ꯂꯩꯗ ꯍꯧꯖꯤꯛ ꯈꯔ ꯐ꯭ꯔꯤ ꯂꯩꯕꯒꯤꯀꯣ
ꯑꯣ ꯑꯩꯁꯨ ꯑꯗꯨꯝ ꯐ꯭ꯔꯤ ꯂꯩꯥꯌꯦꯗ
ꯑꯣ ꯅꯪ ꯃꯄꯥꯟꯗ ꯂꯩꯕ꯭ꯔꯣ ꯑꯩꯈꯣꯏ ꯇꯝꯄꯥꯛꯇ ꯂꯩꯕ꯭ꯔꯣ
ꯑꯩ ꯇꯝꯄꯥꯛꯇ ꯂꯩꯌꯦ
ꯑꯁ ꯅꯣꯏꯗꯤ ꯅꯨꯡꯉꯥꯏꯔꯝꯒꯅꯤꯗ
ꯅꯨꯡꯉꯥꯏꯇꯦꯗ ꯌꯥꯝ ꯁꯥꯏꯌꯦ ꯅꯣꯡꯁꯨ ꯇꯥꯗꯕꯒꯤ
ꯑꯁ ꯅꯣꯏꯒꯤ ꯈꯨꯁꯥꯗꯨꯒ ꯅꯣꯏꯒꯤ ꯈꯨꯁꯥꯗꯤ ꯑꯗꯨꯝ ꯌꯥꯅꯤꯗ ꯑꯩꯈꯣꯏ ꯈꯨꯁꯥꯗꯨꯒ
ꯑꯁ ꯌꯥꯝ ꯁꯥꯏꯌꯦ ꯑꯩꯈꯣꯏꯗꯁꯨ ꯑꯗꯨꯝ ꯀꯣ ꯅꯨꯡꯁꯥꯗꯤ ꯊꯣꯛꯇꯕ ꯅꯣꯡ ꯅꯣꯡꯗꯤ ꯃꯪꯕ ꯑꯗꯣ ꯑꯁ ꯑꯗꯨꯅ ꯍꯦꯟꯅ ꯁꯥꯏꯌꯦꯗ
ꯑꯣ ꯑꯩ ꯅꯪ ꯈꯣꯟꯖꯦꯜ ꯁꯨ ꯅꯪ ꯈꯣꯟꯖꯦꯜꯁꯦ ꯌꯥꯝ ꯄꯤꯛꯑꯦꯗ ꯀꯩ ꯇꯧꯕꯒꯤꯅꯣ
ꯌꯥꯝ ꯄꯤꯛꯑꯦ ꯍꯥꯏꯕꯗꯤ
ꯍꯥꯏꯗꯤ ꯂꯥꯎꯗꯦꯕ ꯅꯪꯒꯤ ꯈꯣꯟꯖꯦꯜꯗꯣ
ꯑꯣ ꯌꯥꯝ ꯁꯦꯡꯅ ꯇꯥꯗꯕ꯭ꯔꯥ
ꯁꯦꯡ ꯁꯦꯡꯗꯤ ꯁꯦꯡꯉꯦ ꯑꯗꯣ ꯅꯪꯒꯤ ꯈꯣꯟꯖꯦꯜꯗꯣ ꯂꯣ ꯇꯧꯋꯦꯕ ꯂꯣ ꯂꯣ
ꯑꯣ ꯄꯤꯛꯑꯦ ꯍꯥꯏꯕ
ꯍꯣꯏ ꯍꯣꯏ ꯄꯤꯑꯦ ꯍꯥꯏꯕꯅꯦ
ꯑꯁ ꯈꯪꯗ꯭ꯔꯦꯗ ꯑꯩꯗꯤ ꯑꯗꯨ ꯑꯣꯏꯔꯗꯤ
ꯏꯔꯄꯤꯁꯀ ꯍꯥꯞꯄ꯭ꯔꯣ
ꯑꯁ ꯍꯥꯞꯇꯦꯗ
ꯀꯩꯒꯤꯅꯣꯅꯦ ꯑꯗꯨꯗꯤ ꯑꯩ ꯐꯣꯟꯅꯦꯔꯣ ꯑꯩ ꯐꯣꯟꯗꯤ ꯑꯗꯨꯝ ꯄꯨꯜꯗ ꯊꯝꯃꯦꯌꯥ
ꯑꯣ ꯚꯣꯂꯨꯝꯗꯨꯔꯣ
ꯍꯣꯏ ꯚꯣꯂꯨꯝꯗ
ꯑꯣ ꯑꯗꯨ ꯑꯗꯨꯃꯥꯏꯟ ꯇꯧꯕꯅꯦ ꯃꯤ ꯈꯔꯒꯤꯁꯨ ꯑꯗꯨꯃꯥꯏ ꯇꯧꯕꯅꯦ ꯈꯔ ꯁꯦꯡꯕꯁꯨ ꯑꯃꯨꯛ ꯂꯥꯛꯑꯦ ꯑꯗꯨꯒ ꯑꯗꯨꯃꯥꯏꯟ ꯇꯧꯕꯁꯨ ꯂꯩꯕꯅꯦ ꯃꯔꯛ ꯃꯔꯛꯇ
ꯑꯗ ꯑꯩꯅ ꯀꯟꯅ ꯉꯥꯡꯔꯗꯤ ꯑꯗꯨꯝ ꯇꯥꯕꯅꯤ
ꯑꯗꯨꯗꯤ ꯈꯔ ꯀꯟꯅ ꯉꯥꯡꯉꯨꯅꯦ
ꯍꯧꯖꯤꯛ ꯑꯗꯨꯝ ꯍꯥꯏꯔꯤꯁꯦ ꯇꯥꯗꯕ꯭ꯔꯥ
ꯍꯧꯖꯤꯛ ꯇꯥꯗꯤ ꯇꯥꯏ ꯍꯣꯏ ꯌꯥꯏꯌꯦ ꯌꯥꯏ
ꯇꯥꯔꯗꯤ ꯌꯥꯔꯦ ꯑꯗꯨꯝ ꯊꯣꯛꯄ ꯉꯥꯡꯉ ꯊꯣꯛꯑꯒ ꯂꯣꯏꯔꯦ ꯑ ꯉꯁꯤꯒꯤ ꯆꯥꯛꯇꯤ ꯆꯥꯔꯕ꯭ꯔꯣ
ꯆꯥꯛ ꯍꯣꯏ ꯉꯁꯤ ꯆꯥꯔꯦ
ꯀꯔꯤ ꯃꯊꯦꯜ ꯆꯥꯕꯤꯈ꯭ꯔꯦ ꯉꯁꯤꯗꯤ
ꯉꯁꯤꯖꯦ ꯅꯁꯤꯁꯦ ꯑꯪ ꯑꯂꯨ ꯑꯥꯂꯨ ꯆꯥꯏ ꯉꯁꯤ
ꯑꯂꯨꯅ ꯍꯥꯎꯔꯦꯗ ꯑꯂꯨꯁꯨ ꯌꯥꯝ ꯇꯥꯡꯈ꯭ꯔꯦ ꯍꯟꯗꯛ
ꯑꯥꯂꯨꯁꯦ ꯌꯥꯝ ꯈꯤꯈ꯭ꯔꯦ ꯑꯂꯨꯁꯦ
ꯑꯂꯨ ꯍꯦꯟꯖ ꯑꯂꯨ ꯍꯦꯟꯖꯥꯡꯗꯨꯗ ꯌꯦꯟꯁꯥꯒꯨꯝꯕ ꯊꯣꯡꯖꯤꯜꯂꯣ ꯍꯥꯎꯕꯅꯦ
ꯑꯁ ꯑꯩꯗꯤ ꯑꯂꯨꯒ ꯍꯥꯞꯄꯗ ꯆꯥꯅꯤꯡꯗꯦ
ꯑꯁ ꯌꯦꯟꯁꯥꯒꯨꯝꯕꯗ ꯑꯂꯨꯒ ꯐꯖꯅ ꯈꯥꯡꯗ ꯉꯧꯔꯒ ꯇꯥꯎꯔꯒ ꯅꯪ ꯅꯪ ꯂꯥꯎꯅ ꯊꯣꯡꯕꯗꯨ ꯍꯥꯎꯕꯅꯤꯅꯦ
ꯍꯣꯏ ꯑꯩꯗꯤ ꯄꯥꯝꯗꯦ ꯅꯣꯏꯗꯤ ꯄꯥꯝꯔꯝꯒꯅꯤ
ꯅꯪ ꯁꯥ ꯄꯥꯝꯗꯕ꯭ꯔꯥ
ꯑꯩꯥꯁ ꯁꯥ ꯀꯅꯥꯅ ꯄꯥꯝ ꯄꯥꯝꯃꯗꯣꯏꯅꯣ ꯁꯥ ꯄꯥꯝꯗꯕ ꯃꯤꯗꯨꯗꯤ ꯑꯩꯁ
ꯑꯣ ꯁ ꯁꯥ ꯄꯥꯝꯃꯒ ꯀꯩꯅꯣꯗꯨꯅꯦ ꯑꯂꯨꯒꯨꯝꯕ ꯍꯥꯞꯄꯒꯨꯝꯕꯗꯣ ꯄꯥꯝꯗꯕꯀꯣ
ꯍꯣꯏ ꯍꯣꯏ
ꯑꯁ ꯑꯩꯗꯤ ꯑꯗꯨꯒꯨꯝꯕꯗꯣꯏꯅ ꯍꯦꯟꯅ ꯍꯥꯎꯋꯦ ꯄꯥꯝꯃꯦ
ꯚꯦꯖꯤꯇꯦꯕꯜꯁꯒꯨꯝꯕꯗꯗꯤ ꯌꯥꯏ ꯑꯂꯨ ꯍꯥꯞꯄꯗꯣ ꯌꯥꯝ ꯆꯥꯟꯅꯩꯌꯦꯕ ꯑꯗꯣ ꯅꯠꯇ꯭ꯔꯒ ꯁꯥꯗ ꯑꯂꯨ ꯍꯞꯄꯗꯤ ꯑꯦꯁ
ꯑꯂꯨꯗꯤ ꯍꯤꯟꯖꯥꯡꯒꯤ ꯃꯄꯨꯅꯦ ꯂꯣꯏꯅ ꯆꯥꯟꯅꯕꯅꯦ ꯏꯔꯣꯟ ꯇꯧꯔꯦ ꯑꯂꯨ ꯂꯨ ꯑꯗꯨꯃꯥꯏ ꯍꯥꯏꯕꯗꯨꯗꯤ
ꯍꯩ ꯃꯤ ꯑꯌꯥꯝꯕꯅ ꯑꯗꯨꯝ ꯍꯥꯏꯗꯤ ꯍꯥꯏꯌꯦꯀꯣ ꯑꯗꯨꯒ ꯑꯩꯉꯣꯟꯗ ꯗꯤ ꯆꯥꯟꯅꯗꯦꯕ ꯁꯥꯒ ꯍꯥꯞꯄꯗꯣ
ꯁꯥꯗ ꯑꯂꯨ ꯍꯥꯞꯄꯗꯤ ꯍꯥꯎꯕꯅꯤꯅꯦ ꯃꯤ ꯈꯔꯗꯤ ꯄꯥꯝꯗꯕ ꯂꯩꯌꯦ ꯑꯗꯨ ꯑꯗꯨꯁꯨ
ꯎꯝ ꯁꯨꯝ ꯍꯟꯗꯛ ꯅꯪꯅꯦ ꯀꯩꯀꯩ ꯍꯣꯅꯔꯒ ꯂꯩꯕꯣ
ꯑꯩꯗꯤ ꯀꯣꯂꯦꯖ ꯀꯥꯔꯒ ꯂꯩꯌꯦ
ꯁꯦꯃꯦꯁꯇꯔ ꯀꯌꯥꯅꯣ
ꯐꯤꯞ ꯀꯥꯗꯣꯔꯦ ꯍꯟꯗꯛ
ꯍꯟꯗꯛꯅ ꯐꯤꯐ
ꯑꯧ ꯍꯟꯗꯛ ꯐꯤꯐ ꯀꯥꯗꯣꯏꯕ
ꯑꯩ ꯆꯍꯤ ꯑꯅꯤ ꯁꯨꯔꯦ ꯂꯣꯏꯔꯕ
ꯑꯣ ꯅꯨꯡꯉꯥꯏꯔꯦꯅꯦ ꯑꯗꯨꯗꯤ
ꯑꯩꯁ ꯀꯗꯥꯏꯗꯒꯤ ꯀꯣꯂꯦꯖ ꯂꯣꯏꯔꯒ ꯀꯔꯤ ꯇꯧꯁꯤꯔ ꯈꯪꯗꯦ
ꯊꯕꯛ ꯇꯧꯔꯣ ꯊꯕꯛ ꯇꯧꯔꯣ ꯊꯕꯛ ꯇꯧꯗ꯭ꯔ ꯀꯔꯤ ꯇꯧꯒꯅꯤ
ꯄꯥꯔꯠ ꯇꯥꯏꯝꯕꯨꯗꯤ ꯍꯧꯖꯤꯛ ꯄꯥꯔꯠ ꯇꯥꯏꯝꯗꯤ ꯇꯧꯔꯦ ꯑꯗꯣ
ꯑꯣ
ꯑꯩꯈꯣꯏꯒꯤ ꯏꯁꯇꯦꯠꯇ ꯍꯜꯂꯛꯑꯒ ꯊꯕꯛ ꯈꯔ ꯊꯤꯒꯦ ꯇꯧꯕꯅꯦ
ꯃꯄꯥꯟꯗ ꯉꯥꯏꯍꯥꯛ ꯆꯠꯂꯒ ꯄꯥꯔꯠ ꯇꯥꯏꯝ ꯑꯗꯨꯝ ꯇꯧꯅꯦ
ꯑꯣ ꯑꯦꯛꯖꯥꯝꯒꯨꯝꯕꯗꯤ ꯊꯥꯗꯕ꯭ꯔꯥ
ꯑꯦꯛꯖꯥꯝ ꯊꯥꯗꯤ ꯊꯥꯏꯌꯦ ꯑꯗꯨ ꯈꯟꯗꯕꯀꯣ
ꯑꯣ ꯈꯜꯂꯛꯀꯅꯤꯗ ꯑꯁ ꯑꯗꯨꯝ ꯊꯥꯎꯑꯣ ꯑꯁ ꯑꯗꯨꯝ ꯇꯧꯔ ꯇꯧꯔꯒ ꯂꯥꯁꯇ ꯈꯜꯂꯛꯑꯦ ꯍꯥꯏꯔꯤꯗꯨꯗꯤ
ꯈꯪꯗꯦ
ꯎꯝ ꯈꯟꯒꯅꯤ ꯈꯟꯒꯅꯤ ꯂꯥꯁꯇ
ꯈꯟꯒꯗ꯭ꯔꯥ ꯈꯜꯂꯣꯏꯗ꯭ꯔꯥ ꯈꯪꯗꯦ ꯇꯧꯏꯁꯦ ꯑꯁ
ꯈꯜꯂꯛꯀꯅꯤ ꯈꯜꯂꯛꯀꯅꯤ ꯀꯟꯅ ꯍꯣꯠꯅꯧ ꯀꯩꯗꯧꯔꯛ ꯇꯤ
ꯍꯥꯥ
ꯀꯩꯗꯧꯔꯝꯃꯤꯅꯣ ꯐꯝꯃꯤꯕ꯭ꯔꯥ ꯇꯨꯝꯕ꯭ꯔꯥ ꯆꯥꯕ꯭ꯔꯥ
ꯑꯩ ꯄꯣꯖꯤꯁꯟꯗꯣ ꯌꯦꯛꯂꯒ ꯊꯥꯕꯤꯁꯤꯔꯣ
ꯑ ꯅꯣꯏ ꯔꯣꯝꯗꯗꯤ
ꯐꯝ ꯕꯅꯦ ꯐꯝꯕꯅꯦ ꯉꯁꯤ ꯁꯤꯁꯦ ꯁꯥꯗꯦ ꯅꯧꯃꯟꯕꯒꯤꯀꯣ
ꯑꯣ ꯑꯁ ꯉꯁꯥꯏ ꯄꯨꯡ ꯇꯔꯥꯃꯥꯊꯣꯏ ꯕꯥꯔꯣ ꯑꯗꯨꯋꯥꯏꯗ ꯑꯩꯈꯣꯏꯔꯣꯝꯗꯗꯤ ꯅꯣꯡ ꯀꯟꯅ ꯁꯥꯏꯌꯦ ꯅꯨꯡꯁꯥ ꯍꯧꯖꯤꯛ ꯑꯃꯨꯛ ꯅꯣꯡ ꯃꯪꯈ꯭ꯔꯦ
ꯑꯩꯈꯣꯏ ꯑꯩꯈꯣꯏ ꯏꯁꯇꯦꯠꯇ ꯎꯝ ꯌꯨꯝ ꯊꯣꯛꯅꯤꯡꯕꯅ ꯂꯣꯏꯔꯦ ꯑꯩ ꯑꯁ ꯑꯝ ꯇꯥꯕ꯭ꯔꯣ
ꯇꯥꯕ꯭ꯔꯣ ꯑꯧ ꯇꯥꯏꯌꯦ ꯅꯦꯠ ꯋꯥꯛꯁꯦ ꯈꯔ ꯅꯨꯡꯉꯥꯏꯇꯕ ꯃꯥꯜꯂꯦ ꯑꯣ ꯑꯃꯨꯛ
ꯅꯪꯒꯤ ꯑꯣꯏꯔꯝꯒꯅꯤ ꯌꯨꯝ ꯊꯣꯛꯅꯤꯡꯕꯅ ꯂꯣꯏꯔꯦ ꯍꯥꯏꯅꯦꯗ
ꯑꯣ ꯑꯣ ꯅꯪ ꯌꯨꯝꯗ ꯂꯩꯇꯕ ꯕ꯭ꯔꯣ
ꯑꯩ ꯌꯨꯝꯗ ꯅꯠꯇꯦ ꯃꯥꯄꯥꯟꯗ ꯂꯩ
ꯑꯣ ꯑꯩꯗꯤ ꯌꯨꯝꯗ ꯂꯩꯕ꯭ꯔꯥ ꯈꯟꯕꯅꯤꯅꯦ ꯍꯣꯏ ꯑꯁ ꯊꯣꯛꯀꯅꯨꯗ ꯃꯇꯝ ꯌꯥꯝ ꯐꯠꯇꯦꯗ
ꯑꯩ ꯃꯇꯝ ꯐꯠꯇꯕꯒꯤꯅꯦ ꯊꯣꯛꯅꯤꯡꯕ ꯍꯥꯏꯕꯗꯣ ꯊꯣꯛꯅꯤꯡꯉꯦ ꯍꯥꯏꯗꯣ ꯌꯨꯝꯗ ꯂꯩꯔꯗꯤ ꯈꯔ ꯅꯨꯡꯉꯥꯏꯅ
ꯃꯇꯝꯒꯤ ꯃꯇꯝꯒꯤꯗꯣ
ꯍꯣꯏ ꯍꯣꯏ ꯃꯇꯝ ꯃꯇꯝꯒꯤꯅꯤ
ꯌꯥꯎꯔꯨꯅꯨꯗ ꯑꯗꯨꯗ ꯂꯩꯕꯅ ꯍꯦꯟꯅ ꯐꯕꯅꯦ ꯀꯨꯏꯅ ꯍꯤꯡꯅꯤꯛꯂꯗꯤ
ꯑꯁ ꯑꯩ ꯑꯩꯕꯨ ꯁꯤ ꯑꯩꯕꯨ ꯍꯦꯛ ꯌꯥꯎꯔꯗꯤ ꯑꯗꯨꯝ ꯁꯤꯒꯅꯤ ꯍꯥꯏꯕ ꯋꯥꯍꯩꯅꯤꯅꯦ ꯅꯪꯒꯤ ꯋꯥꯍꯩꯗꯤ
ꯑꯁ ꯑꯗꯨꯗꯤ ꯇꯝꯕ ꯉꯝꯗ꯭ꯔꯦꯗꯅ ꯅꯪ ꯊꯣꯛꯂꯛꯑꯗꯤ
ꯑꯥ
ꯅꯦ ꯀꯅꯥꯅ ꯈꯪꯅꯤ ꯅꯪ ꯍꯦꯛ ꯊꯣꯛꯂꯛꯄꯒ ꯗꯣꯛ ꯂꯥꯎ ꯅꯥ ꯌꯥꯎꯁꯤꯜꯂꯨꯔꯣ ꯍꯥꯏꯔꯗꯤ
ꯑꯗꯨꯔꯣꯝ ꯑꯗꯨꯒꯤ ꯅꯠꯇꯦ ꯑꯩꯅ ꯍꯥꯏꯔꯤꯁꯤꯀꯣ ꯎꯝ ꯑꯗꯨꯒꯤ ꯑꯗꯨꯒꯤ ꯋꯥꯐꯝꯗꯨ ꯅꯠꯇꯦꯕ ꯑꯩꯅ ꯍꯥꯏꯗꯤ ꯑꯗꯨꯒꯤ ꯃꯇꯥꯡꯗ ꯅꯦ ꯑꯗꯨꯒꯤ ꯃꯇꯥꯡ ꯅꯠ ꯇꯦꯕ ꯑꯩꯅ ꯍꯥꯏꯗꯤ ꯌꯨꯝꯗ ꯂꯩꯔꯒ
ꯑꯣ ꯑꯩꯗꯤ ꯑꯗꯨ ꯑꯦꯁ ꯆꯨꯝꯅ ꯑꯁꯨꯝ ꯍꯥꯏꯕꯅꯦꯗ ꯑꯩꯁꯨ
ꯎꯝ ꯈꯪꯉꯦꯗ ꯑꯗꯨ ꯌꯨꯝꯗ ꯂꯩꯔꯗꯤ ꯈꯔ ꯅꯨꯡꯉꯥꯏꯅ ꯍꯥꯏꯗꯤ ꯑꯥ ꯆꯥꯕ ꯊꯛ ꯄꯒꯨꯝꯕ ꯑꯩꯈꯣꯏ ꯇꯧꯅꯤꯡ ꯇꯧꯅꯤꯡꯕ ꯇꯧꯏꯅ ꯌꯨꯝꯗꯗꯤ ꯁꯤ ꯃꯄꯥꯟ ꯗꯤ ꯌꯥꯝ ꯁꯥꯁꯨ ꯁꯥꯏꯑꯦ ꯆꯥꯛ ꯍꯤꯟꯖꯥꯡꯁꯨ ꯋꯥꯌꯦ ꯑꯗꯨꯒꯤꯅꯤꯕ
ꯎꯝ ꯌꯥꯝ ꯇꯥꯡꯕꯅꯦ ꯃꯄꯥꯟ ꯂꯝꯗꯗꯤ
ꯎꯝ ꯑꯗꯨꯨ
ꯂꯩꯕꯅ ꯅꯨꯡꯉꯥꯏꯕꯅꯤꯗ ꯌꯨꯝꯗ ꯐꯒꯤ ꯇꯥꯎꯅꯦꯗ ꯑꯩꯁꯨ
ꯑꯥ
ꯍꯥ
ꯋꯥ ꯅꯪꯉꯣꯟꯗ ꯋꯥꯥ ꯉꯥꯡ ꯑꯥ ꯋꯥ ꯑꯃꯥ ꯍꯥꯏꯕꯤꯥ ꯉꯥꯡꯕꯤꯒꯦ
ꯍꯥꯏꯌꯣ ꯍꯥꯏꯌꯣ
ꯋꯥ ꯑꯃꯥ ꯍꯥꯏꯕꯤꯒꯦꯅꯦ ꯌꯨꯝ ꯄꯥꯜꯂꯕꯣ ꯅꯪ ꯌꯨꯝ ꯄꯥꯔꯕꯣ
ꯌꯨꯝ ꯄꯥꯜꯂꯕꯣ ꯅꯪ ꯍꯣꯏ
ꯀꯅꯥ
ꯍꯥꯥ
ꯃꯤ ꯀꯣꯂꯦꯖ ꯀꯟꯅ ꯀꯥꯔꯤꯉꯩꯁꯤꯗ ꯌꯨꯝ ꯄꯥꯜꯂꯕ꯭ꯔ ꯌꯦ
ꯑꯁ ꯉꯁꯥꯏꯒꯤꯗꯨ ꯀꯥꯎꯈ꯭ꯔꯦ
ꯍꯥꯍꯥ
ꯑꯁ ꯕ꯭ꯔꯦꯟꯁꯤꯗꯤ ꯌꯥꯗꯦꯍꯦ
ꯕ꯭ꯔꯦꯟꯁꯦ ꯀꯩꯅꯣ ꯇꯧꯔꯦ ꯍꯥꯏꯕꯗꯣ ꯀꯣꯛꯁꯦ ꯀꯣꯛꯅꯦ
ꯑꯁꯦꯡꯕ ꯀꯥꯥꯎꯕꯒꯤꯅꯦ
ꯌꯥꯗ꯭ꯔꯦ ꯌꯥꯗ꯭ꯔꯦ ꯀꯣꯛꯁꯦ
ꯑꯗꯨ ꯑꯗꯨꯕꯨꯗꯤ ꯑꯗꯨ ꯇꯣꯛꯈ꯭ꯔꯣ ꯑꯗꯨ ꯈꯪꯅꯕꯒ ꯂꯩꯕ꯭ꯔꯣ
ꯍꯥ
ꯈꯪꯅꯕꯗꯤ ꯂꯩꯔꯝꯒꯅꯤꯀꯣ
ꯑꯁ ꯂꯩꯇꯦꯗ ꯑꯗꯨꯒꯨꯝꯕ
ꯑꯦ ꯍꯟꯗꯛꯀꯤ ꯍꯟꯗꯛꯀꯤ ꯅꯨꯄꯤꯁꯤꯡꯗꯤ ꯑꯗꯨꯝ ꯍꯥꯏꯕꯅꯤꯀꯣ
ꯑꯦ ꯑꯁꯦꯡꯕꯅꯦ ꯑꯩꯁꯨ ꯑꯗꯨꯒꯨꯝꯕ ꯀꯩꯅꯣ ꯇꯧꯕꯅꯤꯗ
ꯅꯠꯇꯦ ꯇꯧꯅ ꯇꯧꯅ ꯇꯧꯗꯦ ꯑꯗꯨꯃꯥꯏꯅ ꯍꯥꯏꯕꯅꯤ
ꯌꯦꯡꯉꯣꯅꯦ ꯌꯦꯡꯉꯣꯅꯦ ꯇ꯭ꯔꯥꯏ ꯇꯧꯑꯣꯅꯦ ꯋꯦꯇꯤꯡ ꯂꯩꯕ꯭ꯔꯥ ꯌꯦꯡꯉꯣ
ꯑꯁ ꯇꯧꯍꯜꯂꯣ ꯇ꯭ꯔꯥꯏ ꯇꯧꯋꯣꯕ ꯑꯁ ꯕꯦꯔꯥꯅꯤꯁꯤꯗꯤ ꯑꯁ ꯕꯦꯔꯥꯅꯤ ꯍꯦ
ꯑꯁ ꯇꯧꯐꯝ ꯈꯪꯗꯅ ꯑꯗꯨꯝ ꯂꯩꯔꯤꯕꯅꯤꯅꯦ ꯑꯁꯤ ꯈꯪꯅꯕ ꯂꯩꯔꯗꯤ ꯑꯗꯨꯃꯥꯏꯅ ꯂꯩꯔꯔꯣꯏꯅꯦ ꯁꯤꯒꯨꯝꯕꯒ ꯇꯧꯔꯔꯣꯏ
ꯎꯝ ꯅꯪꯉꯣꯟꯗ ꯇ꯭ꯔꯥꯏ ꯇꯧꯋꯣ ꯍꯥꯏꯔꯗꯤ ꯑꯁ ꯄꯨꯔꯥ ꯕꯦꯔꯥꯅꯤꯍꯦ
ꯑꯦ ꯀꯔꯤ
ꯅꯉꯣꯟꯗ ꯇ꯭ꯔꯥꯏ ꯇꯧ ꯍꯥꯏꯁꯦ ꯀꯣꯜ ꯇ꯭ꯔꯥꯏ ꯇꯧ ꯍꯥꯏꯔꯣ ꯅꯠꯇ꯭ꯔꯒ ꯑꯃꯗꯣ ꯇ꯭ꯔꯥꯏ ꯇꯧ ꯍꯥꯏꯔꯣ ꯍꯥꯍꯥ
ꯊꯥꯖꯗ꯭ꯔꯗꯤ ꯋꯦꯇꯤꯡ ꯂꯩꯕ꯭ꯔꯥ ꯑꯗꯨꯝ ꯌꯦꯡꯉꯣ ꯍꯥꯏꯕꯅꯤꯗ
ꯋꯦꯇꯤꯡꯕꯨꯗꯤ ꯅꯣꯏ ꯅꯪꯒꯤ ꯅꯕꯨꯡ ꯅꯪꯒꯤ ꯅꯆꯦ ꯅꯪꯒꯤ ꯅꯃ ꯅꯄꯥꯗ ꯑꯗꯨꯝ ꯇꯧꯕ ꯌꯥꯏꯌꯦꯅ
ꯍꯣꯏ ꯑꯗꯨꯒꯨꯝꯕꯗꯤ ꯂꯩꯐꯝ ꯊꯣꯛꯄꯅꯦ ꯃꯇꯝ ꯆꯥꯗꯅ ꯂꯩꯕꯗꯣ ꯃꯤꯗꯤ ꯅꯨꯃꯤꯠ ꯆꯨꯞꯄ ꯄꯨꯡ ꯀꯨꯟꯃꯔꯤ ꯇꯧꯕꯒ ꯂꯩꯌꯦꯗꯅ
ꯑꯗꯨꯗꯤ ꯄꯨꯔꯥ ꯏꯝꯃꯦꯆꯤꯌꯣꯔꯒꯤ ꯔꯤꯂꯦꯁꯟꯁꯤꯞꯅꯦ
ꯑꯁ ꯈꯪꯗꯦꯗ ꯍꯟꯗꯛꯀꯥꯟꯗꯤ ꯑꯗꯨꯃꯥꯏꯅ ꯇꯧꯅꯕ ꯅꯠꯇ꯭ꯔꯣ
ꯑꯁ ꯑꯩꯗꯤ ꯇꯜꯂꯤꯗ ꯑꯁꯤꯒꯨꯝꯕꯗꯤ
ꯍꯣꯏ ꯑꯗꯨꯅꯦ ꯋꯥꯅꯕ ꯍꯛꯆꯥꯡ ꯁꯣꯛꯅꯕ ꯀꯥꯏꯅ
ꯍꯛꯆꯥꯡ ꯑꯗꯨꯗꯡꯒꯤ ꯁꯣꯛꯅꯕꯅꯦ ꯕ꯭ꯔꯦꯟꯗꯣ ꯌꯥꯔꯦꯕ
ꯍꯣꯏ
ꯃꯤꯅꯤꯠ ꯇꯔꯥꯒꯨꯝꯕ ꯂꯩꯔꯒ ꯍꯧꯖꯤꯛ ꯑꯩ ꯁꯤꯗ ꯆꯠꯀꯦꯀꯣ ꯑꯗꯨꯒ ꯑꯃꯨꯛ ꯌꯧꯔꯥꯕꯣ ꯑꯃꯨꯛꯀ ꯀꯣ ꯑꯗꯨꯒ ꯃꯤꯅꯤꯠ ꯇꯔꯥꯒꯤ ꯃꯇꯨꯡꯗꯨꯀꯣ ꯑꯃꯨꯛꯀ ꯀꯣꯜ ꯇꯧꯔꯅꯤ ꯑ ꯍꯧꯖꯤꯛ ꯀꯔꯤ ꯇꯧꯕ꯭ꯔꯣ ꯍꯜꯂꯛꯑꯕꯣ ꯑꯁ
ꯑꯗꯨꯗꯤ ꯑꯁ ꯄꯨꯔꯥ ꯀꯩꯅꯣꯅꯦ ꯂꯩꯃꯤꯟꯅꯕꯩ ꯇꯥꯏꯞꯇꯅꯅꯦ
ꯄꯨꯔ ꯕꯦꯔꯅꯦ ꯑꯗꯨ ꯔꯤꯂꯦꯁꯟꯁꯤꯞ ꯇꯨꯗꯤ
ꯇꯜꯂꯦ ꯑꯩꯁꯨ ꯑꯗꯨꯒꯨꯝꯕ
ꯍꯣꯏ ꯅꯨꯃꯤꯠ ꯅꯣꯡ ꯑꯃꯗ